ꯍꯜꯂꯣ
ꯑꯁ ꯚꯥꯏ ꯅꯨꯡꯉꯥꯏꯔꯤꯕꯣ ꯅꯪꯕꯣ
ꯑꯁ ꯅꯨꯡꯉꯥꯏꯇꯦ ꯍꯥꯏ ꯌꯥꯗꯕꯅꯤꯅ ꯄꯪꯍꯤꯡ ꯍꯤꯡꯉꯤꯗ ꯅꯪꯅ ꯀꯔꯝ ꯀꯔꯝ ꯇꯧꯔꯤꯕ
ꯎꯝ ꯄꯥꯡꯂꯩ ꯂꯩꯔꯤꯗ ꯍꯧꯖꯤꯛꯀꯥꯟꯁꯤꯗꯤ ꯅꯪꯕꯨ ꯏꯁꯩ ꯅꯨꯡꯁꯩ ꯇꯝꯕꯗꯣ ꯀꯃꯥꯏ ꯀꯃꯥꯏ ꯇꯧꯔꯤꯒꯦ
ꯑꯥ ꯑꯗꯨꯝ ꯄꯪꯇꯝ ꯇꯝꯃꯤꯗꯨꯅꯤꯗ ꯀꯩ ꯂꯩꯔꯒꯦ ꯅꯪꯅ ꯏꯁꯩ ꯅꯣꯡꯒꯤ ꯍꯪꯉꯛꯏꯁꯤꯕꯣ ꯊꯥꯖꯗꯅ ꯐꯣꯟꯒ ꯊꯧꯔꯛꯑꯒ
ꯑꯩꯈꯣꯏꯒꯤꯁꯨ ꯂꯩꯀꯥꯏꯒꯤ ꯑꯉꯥꯡ ꯑꯃ ꯁꯨꯝ ꯏꯁꯩ ꯇꯝꯁꯤꯔ ꯇꯝꯅꯤꯡꯉꯦꯅ ꯁꯨꯝ ꯍꯥꯏꯕ ꯀꯔꯝꯕꯅ ꯐꯗꯣꯏꯅꯣ ꯅꯪꯅ ꯁꯨꯝ ꯈꯔ ꯇꯝꯕꯅꯤꯅ ꯈꯪꯒꯅꯤꯅ ꯁꯨꯝ ꯍꯪꯉꯥꯡꯢꯅꯤꯅꯦ
ꯏꯁꯩ ꯇꯝꯕꯩꯁꯦ ꯑꯩꯗꯤ ꯀꯩꯅꯣꯒꯨꯝꯕ ꯑꯃꯗ ꯆꯠꯍꯟꯅꯤꯡꯉꯦ ꯄ꯭ꯔꯥꯏꯚꯦꯠ ꯑꯣꯖꯥ ꯑꯃꯗ ꯆꯠꯍꯟꯅꯤꯡꯉꯦ
ꯑꯥꯝ
ꯃꯣꯏꯒꯤ ꯃ꯭ꯌꯨꯖꯤꯛ ꯀꯣꯂꯦꯖꯀꯨꯝꯕꯁꯨ ꯂꯩꯗꯅ ꯑꯗꯨꯒꯨꯝꯕꯗꯤ ꯃꯣꯏꯅ ꯁꯥꯔꯇꯤꯐꯤꯀꯦꯠꯀꯤ ꯑꯣꯏꯈ꯭ꯔꯒ ꯍꯧꯖꯤꯛ ꯑꯉꯥꯡꯗꯨꯕꯨ ꯀꯩꯅꯣ ꯁꯥꯔꯇꯤꯐꯤꯀꯦꯠꯀꯤ ꯆꯠꯅꯤꯡꯉꯤꯔꯥ ꯅꯠꯇ꯭ꯔꯒ ꯇꯁꯦꯡꯅ ꯑ ꯏꯁꯩ ꯑꯣꯏꯅ ꯍꯥꯏꯗꯤ ꯂꯩꯗꯅ ꯀꯃꯥꯏꯅ ꯇꯧꯅꯤꯡꯕꯅꯣ ꯑꯗꯨ ꯍꯥꯏꯐꯦꯠ ꯍꯥꯏꯔꯛꯑꯣꯅꯦ ꯑꯗꯨꯒꯤ ꯃꯇꯨꯡ ꯢꯟꯅ ꯍꯥꯏꯔꯛꯑꯒꯦꯅꯦ
ꯑ ꯑꯗꯨꯨꯝꯕꯁꯤꯁꯨ ꯃꯣꯏꯁꯨ ꯌꯥꯝ ꯀꯥ ꯍꯦꯟꯅ ꯈꯪꯗ꯭ꯔꯤꯕ ꯖꯥꯠꯅꯦ ꯍꯥꯏꯗꯤ ꯁꯨꯝ ꯃꯣꯏꯁꯨ ꯁꯨꯝ ꯃꯤꯅ ꯏꯁꯩ ꯇꯝꯅꯩ ꯏꯁꯩ ꯁꯛꯅꯕꯁꯨ ꯎꯔ ꯍꯦꯛ ꯁꯥꯛꯅꯕ ꯍꯦꯠ ꯄꯝꯕ ꯑꯗꯨꯃꯥꯏꯅꯅꯦ ꯈꯔ ꯂꯩꯕꯖꯥꯠꯅꯦ ꯑꯗꯣ ꯀꯔꯝꯕꯅ ꯇꯝꯗꯣꯏꯅꯣꯗꯣ ꯈꯪꯗꯕꯖꯥꯠꯅꯦꯕ ꯃꯣꯏꯁꯨ
ꯑ ꯑꯗꯨꯗꯤ ꯃꯣꯏꯗ ꯁꯨꯝ ꯃꯇꯝ ꯏꯁꯩ ꯁꯨꯝ ꯁꯛꯅꯤꯡꯕꯒꯤ ꯑꯣꯏꯔꯝꯃꯅꯤꯌꯦ ꯑꯗꯨꯃꯥꯏꯅ ꯃꯇꯝ ꯏꯁꯩ ꯁꯛꯅꯤꯡꯉꯒꯗꯤ ꯀꯩꯅꯣ ꯃ꯭ꯌꯨꯖꯤꯛ ꯀꯣꯂꯦꯖꯇ ꯆꯪꯉꯨꯗ꯭ꯔꯁꯨ ꯌꯥꯔꯦꯕꯀꯣ
ꯑꯣ
ꯃ꯭ꯌꯨꯖꯤꯛ ꯀꯣꯂꯦꯖꯇ ꯇꯧꯅꯔꯤꯁꯤꯅ ꯃꯣꯏ ꯔꯥꯒꯒꯨꯝꯕ ꯑꯗꯨꯒꯨꯝꯕꯅꯦꯕ ꯇꯧꯅꯔꯤꯁꯦ
ꯍꯣꯏ
ꯑꯗꯨꯗꯒꯤ ꯃꯣꯏꯗꯨꯗꯤ ꯁꯥꯔꯇꯤꯐꯤꯀꯦꯠꯀꯤ ꯑꯣꯏꯅꯁꯨ ꯃꯦꯟ ꯑꯣꯏꯅ ꯇꯧꯕꯅꯦꯕ ꯍꯥꯏꯗꯤ ꯌꯥꯝ ꯇꯥꯛ ꯈꯣꯠꯄ ꯇꯧꯗꯦꯕ
ꯑꯥ
ꯐꯖꯅ ꯂꯩꯗꯅ ꯑꯗꯨꯗ ꯇꯁꯦꯡꯅ ꯅꯣꯏ ꯑꯉꯥꯡꯁꯤꯡꯗꯨꯕꯨꯗꯤ ꯑꯩ ꯄ꯭ꯔꯥꯏꯚꯦꯠ ꯑꯣꯖꯥ ꯑꯃꯗ ꯆꯠꯍꯟꯅꯤꯡꯉꯦ ꯢꯁꯩ ꯇꯧꯄꯩꯗꯣ
ꯑꯥ
ꯃꯇꯝ ꯏꯁꯩ ꯍꯣꯏ ꯃꯣꯏ ꯀꯩꯁꯨ ꯔꯥꯒ ꯅꯨꯡꯒ ꯑꯥ ꯇꯧꯕꯗꯣ ꯀꯩꯁꯨ ꯄꯥꯝꯃꯣꯏꯕ ꯀꯩꯅꯣ ꯁꯥꯔꯦꯒ ꯈꯔꯦꯒ ꯃꯥꯅ ꯇꯧ ꯂꯩꯛꯕꯗꯣ ꯀꯩꯁꯨ ꯄꯥꯝꯃꯝꯃꯣꯏꯕ ꯑꯩꯅ ꯁꯨꯝ ꯈꯟꯕꯗ ꯅꯪ ꯈꯨꯍꯥꯢꯗꯧꯅꯗꯤ ꯁꯨꯝ ꯏꯁꯩ ꯁꯨꯝ ꯍꯧꯖꯤꯛ ꯁꯛꯅꯔꯤꯕ ꯃꯇꯝꯒꯤ ꯁꯛꯅꯩ ꯃꯇꯝꯁꯤ ꯑꯣꯏꯔꯝꯒꯅꯦꯕ ꯃꯣꯏꯅ ꯁꯛꯅꯤꯡꯉꯤꯗꯣ
ꯎꯝ
ꯅꯠꯇ꯭ꯔꯥ ꯑꯗꯨ ꯇꯁꯦꯡꯅ ꯁꯛꯅꯤꯡꯉꯒꯗꯤ ꯑꯩꯗꯤ ꯄ꯭ꯔꯥꯏꯚꯦꯠ ꯑꯣꯖꯥ ꯃꯇꯝ ꯏꯁꯩꯒꯤ ꯑꯣꯖꯥ ꯑꯗꯨꯒꯨꯝꯕꯗ ꯇꯝꯍꯟꯅꯤꯡꯉꯦ ꯑꯗꯨꯝ ꯏꯁꯩ ꯍꯥꯏꯁꯦ ꯑꯗꯨꯝ ꯔꯟꯕꯤꯔ ꯊꯧꯅꯥ ꯃꯣꯏ ꯑꯗꯨꯝ ꯃꯣꯏꯁꯨ ꯇꯥꯛꯑꯦ ꯍꯥꯏꯕꯅꯦꯕ ꯑꯗꯒꯤ ꯑꯔꯕꯤꯟ ꯍꯣꯏꯁꯨ ꯃꯣꯏꯁꯨ ꯑꯗꯨꯝ ꯇꯥꯛꯄꯅꯦꯕ ꯑꯗꯣ ꯃꯣꯏꯗ ꯑꯗꯨꯝ ꯇꯝꯍꯟꯕ ꯌꯥꯏ ꯇꯁꯦꯡꯅ ꯀꯩꯅꯣ ꯃꯣꯏ ꯑꯗꯨꯝ ꯐꯕꯅꯤ ꯇꯁꯦꯡꯅ ꯀꯩꯅꯣ ꯇꯧꯅꯤꯡꯉꯒꯗꯤ ꯃꯥꯅ ꯃꯇꯥꯝ ꯏꯁꯩꯗꯣ ꯑꯣꯢꯅ ꯇꯧꯅꯤꯡꯉꯒꯗꯤ ꯁꯥꯔꯇꯤꯐꯤꯀꯦꯠꯀꯤ ꯑꯣꯏꯅ ꯇꯧꯅꯤꯡꯉꯒꯅ ꯑꯗꯨꯝ ꯃ꯭ꯌꯨꯖꯤꯛ ꯀꯣꯂꯦꯖꯇ ꯂꯥꯛꯄ ꯌꯥꯏꯑꯕ ꯑꯗꯨꯃꯥꯏꯅ ꯂꯩꯌꯦ
ꯑꯗꯣ ꯃꯣꯏꯒꯤ ꯏꯁꯩꯁꯦ ꯑꯩꯈꯣꯏꯒꯤ ꯀꯔꯤ ꯍꯥꯏꯅꯤ ꯈꯔ ꯀꯥꯡꯕꯨ ꯑꯃꯅꯁꯨ ꯑꯩꯈꯣꯏꯒꯤ ꯍꯌꯦꯡ ꯏꯁꯩꯁꯦ ꯃꯇꯝ ꯏꯁꯩꯁꯤꯅꯁꯨ ꯌꯥꯔꯛꯇꯦ ꯑꯗꯒꯤ ꯍꯌꯦꯡ ꯔꯥꯒ ꯅꯨꯡ ꯈꯔ ꯍꯩꯍꯧꯕꯁꯤꯅ ꯍꯌꯦꯡ ꯃꯤ ꯅꯨꯡ ꯊꯦꯡꯅꯔꯛꯄꯗ ꯏꯅ ꯆꯤꯡꯕ ꯍꯦꯜꯂꯤ ꯈꯣꯠꯂꯤ ꯑꯗꯩ ꯀꯥꯡꯕꯨ ꯑꯃꯅꯁꯨ ꯑꯩꯈꯣꯏꯒꯤ ꯔꯥꯒꯁꯨ ꯑꯗꯨ ꯇꯝꯍꯜꯂꯒ ꯑꯩꯈꯣꯏꯒꯤ ꯃꯇꯝ ꯏꯁꯩꯁꯨ ꯑꯗꯨꯝ ꯇꯝꯍꯟꯕ ꯀꯥꯡꯕꯨ ꯑꯃꯁꯨ ꯑꯗꯨꯝ ꯌꯥꯎꯕ ꯃꯥꯜꯂꯦ
ꯃꯥꯅꯦ ꯃꯥꯅꯦ
ꯑꯁꯤꯅ ꯑꯃꯨꯛ ꯃꯣꯏꯁꯦ ꯃꯁꯥꯗ ꯋꯥꯕ ꯌꯥꯥꯠꯂꯕ ꯁꯨꯃꯥꯏꯅ ꯇꯧꯕꯁꯤꯅ
ꯋꯥꯕ ꯍꯥꯏꯁꯦ ꯀꯩꯅꯣ ꯃꯁꯥꯅ ꯇꯁꯦꯡꯅ ꯇꯧꯅꯤꯡꯉꯒꯗꯤ ꯑꯗꯨꯝ ꯀꯩꯅꯣꯝꯃ ꯐꯪꯒꯦ ꯍꯥꯏꯔꯗꯤ ꯈꯔꯗꯤ ꯋꯥꯕ ꯇꯥꯟꯕꯃꯤ ꯅꯠꯇ꯭ꯔꯥ
ꯃꯥꯅꯦ
ꯑ ꯋꯥꯕꯕꯨꯗꯤ ꯑꯗꯨꯝ ꯑꯅꯤꯃꯛ ꯄꯥꯅ ꯑꯗꯨꯝ ꯋꯥꯕꯨꯗꯤ ꯋꯥꯗꯣꯏꯅꯦ ꯍꯥꯏꯁꯤꯔꯥ ꯈꯔ ꯈꯦꯠꯅꯔꯛꯄ ꯈꯔ ꯂꯩꯕ ꯃꯇꯝ ꯏꯁꯩ ꯁꯛ ꯒꯔꯥ ꯀꯩ ꯇꯧꯕꯒ ꯈꯔ ꯈꯦꯠꯅꯕꯗꯤ ꯈꯔ ꯂꯩꯌꯦꯕ ꯑꯗꯣ ꯇꯁꯦꯡꯅ ꯃꯥꯅ ꯇꯧꯒꯦ ꯍꯥꯏꯔꯒꯗꯤ ꯑꯗꯨꯝ ꯇꯧꯍꯟ ꯇꯕꯅꯤ ꯇꯧ ꯇꯕꯅꯤ ꯑꯗꯨꯝ ꯋꯥꯗ ꯇꯁꯦꯡꯅ ꯆꯪꯉꯦ ꯁꯤ ꯁꯤ ꯊꯕꯛꯁꯤꯗ ꯆꯪꯒꯦ ꯍꯥꯏꯔꯒꯗꯤ ꯑꯗꯨꯝ ꯏꯆꯝ ꯆꯝꯅ ꯑꯗꯨꯝ ꯋꯥꯗꯕꯤꯗ ꯄꯣꯄꯪ ꯐꯪꯒꯦꯗꯨꯗꯤ ꯌꯥꯔꯔꯣꯏꯕ
ꯎꯝ
ꯑꯗꯨ ꯑꯗꯨꯃꯥꯏꯅ ꯅꯍꯥꯛ ꯅꯍꯥꯛꯀꯤ ꯊꯦꯇꯔ ꯊꯇꯔ ꯇꯧꯔꯝꯃ ꯇꯧꯕꯗꯨꯗꯤ ꯀꯩꯁꯨ ꯆꯠꯂꯣꯏꯦꯕ
ꯎꯝ
ꯍꯩꯔꯣꯏꯕ ꯑꯗꯨꯅꯤꯗ ꯇꯁꯦꯡꯅ ꯇꯧꯅꯤꯡꯉꯒꯗꯤ ꯑꯗꯨꯝ ꯑꯅꯤꯃꯛꯇꯣ ꯑꯗꯨꯝ ꯈꯔ ꯋꯥꯅ ꯋꯥꯁꯨ ꯋꯥꯅ ꯍꯣꯠꯅ ꯇꯥꯔꯦ ꯀꯩꯅꯣ ꯐꯪꯒꯦꯗꯤ ꯃꯍꯩ ꯆꯥꯒꯦꯗꯤ ꯑꯗꯨꯅꯤꯗ ꯑꯗꯨꯒ ꯃ꯭ꯌꯨꯖꯤꯛ ꯀꯣꯂꯦꯖꯇ ꯇꯝꯍꯧꯔꯒꯅ ꯀꯥꯟꯅꯔꯤꯁꯦꯀꯣ
ꯑ
ꯍꯥꯏꯗꯤ ꯍꯌꯦꯡꯋꯥꯏ ꯁꯥꯔꯇꯤꯐꯤꯀꯦꯠ ꯅꯨꯡꯗꯨ ꯐꯪꯍꯧꯔꯕꯅꯤꯅ ꯍꯧꯖꯤꯛꯀꯥꯟꯗꯤ ꯏꯁꯩ ꯁ꯭ꯀꯨꯜ ꯀꯣꯂꯦꯖꯇ ꯏꯁꯩ ꯅꯨꯡꯁꯒꯤ ꯏꯁꯩꯒꯤ ꯑꯣꯖꯥꯈꯩꯁꯦ ꯂꯣꯏ ꯍꯥꯞꯅ ꯂꯩꯗꯅ ꯁꯨꯝ ꯏꯁꯩꯁꯦ ꯍꯥꯞꯇꯕ ꯌꯥꯗꯕ ꯑꯣꯏꯅ ꯍꯥꯞꯅꯔꯦꯗꯅ ꯃꯊꯪ ꯃꯊꯪ
ꯑꯥ
ꯁꯥꯔꯇꯤꯐꯤꯀꯦꯠꯇꯣ ꯂꯩꯍꯧꯔꯒꯗꯤ ꯍꯌꯦꯡꯋꯥꯏ ꯊꯕꯛ ꯆꯪꯕꯗꯣ ꯍꯥꯏꯗꯤ ꯏꯁꯩ ꯅꯨꯡꯒꯤ ꯑꯗꯨꯒꯤ ꯀꯥꯟꯅꯗꯦꯕ ꯁꯥꯗꯤꯐꯤꯀꯦꯠ ꯂꯩꯍꯧꯗ꯭ꯔꯒꯗꯤ ꯊꯕꯛ ꯆꯪꯕꯗ ꯌꯥꯔꯣꯏꯕ ꯀꯩꯁꯨ
ꯃꯥꯅꯦ
ꯑꯗꯨꯅ ꯃ꯭ꯌꯨꯖꯤꯛ ꯀꯣꯂꯦꯖꯀꯤ ꯁꯨꯃꯥꯏꯅ ꯀꯩꯅꯣ ꯇꯧꯕ ꯍꯥꯏꯔꯒꯗꯤ ꯁꯥꯔꯇꯤꯐꯤꯀꯦꯠ ꯂꯩꯕꯁꯤꯁꯨ ꯈꯔ ꯀꯥꯟꯅꯍꯧꯔꯦ ꯑꯗꯨꯃꯥꯏꯅ ꯆꯪꯕꯒꯤ
ꯀꯩꯅꯣ ꯍꯪꯉꯣ ꯑꯗꯨꯗꯤ ꯐꯖꯅ ꯃꯣꯏꯒꯤ ꯀꯃꯥꯏ ꯀꯃꯥꯏꯅ ꯇꯧꯕꯅꯣ ꯃꯥꯅ ꯄꯥꯝꯃꯤꯗꯨꯗ ꯀꯩꯃꯥꯏꯅ ꯄꯥꯝꯕꯩ ꯃꯇꯨꯡ ꯏꯟꯅ ꯂꯩꯔꯦ ꯑꯗꯨꯗꯤ
ꯑꯝ ꯌꯦꯡꯉꯒꯦ ꯑꯗ ꯃꯣꯏꯁꯨꯦ ꯑꯩꯁꯨ ꯌꯥꯝ ꯀꯟꯅ ꯈꯪꯗꯕꯅꯤꯅꯀꯣ ꯑꯗꯨꯗ
ꯑꯥ
ꯀꯩ ꯍꯥꯏꯅꯤ ꯃꯣꯏꯅ ꯄꯥꯝꯃꯦ ꯈꯣꯠꯂꯦ ꯍꯥꯏꯗꯨꯗ ꯁꯨꯝ ꯑꯩꯁ ꯃꯥꯟꯅꯕ ꯂꯩ ꯑꯃ ꯇꯝꯕ ꯑꯃ ꯂꯩꯔꯝꯅꯦ ꯍꯪꯒꯦꯅ ꯃꯉꯣꯟꯗ ꯍꯪꯉꯗꯤ ꯈꯪꯒꯅꯤ ꯑꯗꯨ ꯄꯥꯅꯣꯁꯦ ꯋꯥꯔꯤꯁꯦ ꯑꯃ ꯅꯠꯇꯅ ꯑꯉꯥꯡꯁꯤꯡꯁꯦ ꯑꯌꯥꯝꯕꯅ ꯍꯦꯛ ꯍꯩꯦꯛ ꯇꯝꯃꯒꯦ ꯍꯦꯛ ꯑꯩꯈꯣꯏ ꯏꯁꯇꯦꯖꯁꯦ ꯀꯥꯈꯠꯂꯒ ꯍꯦꯛ ꯁꯛꯄꯁꯤꯡꯁꯦ ꯑꯌꯥꯝ ꯂꯣꯏꯅ ꯄꯥꯝꯅꯩꯌꯦꯕ ꯑꯁꯨꯝ ꯏꯃꯥꯟꯅꯕ ꯇꯣꯞ ꯇꯣꯞꯄ ꯁꯨꯝ ꯀꯩꯅꯣ ꯂꯧꯕꯗꯁꯨ ꯁꯦꯁꯟ ꯂꯧꯕꯗꯁꯨ ꯑꯌꯥꯝꯕꯅ ꯍꯧꯖꯤꯛꯀꯥꯟꯅꯤ ꯑꯣꯖꯥ ꯑꯝꯗ ꯆꯠꯂꯒꯁꯨ ꯑꯗꯨꯝ ꯐꯔꯒ ꯃꯥ ꯑꯃ ꯃꯥꯗꯣ ꯑꯗꯨꯝ ꯂꯥꯎꯍꯟ ꯊꯝꯃꯦ ꯃꯇꯝ ꯏꯁꯩꯗꯨꯗꯤ ꯌꯥꯝ ꯀꯣꯟꯅ ꯇꯝꯒꯜꯂꯤ ꯈꯣꯀꯜꯂꯤ ꯇꯝꯕꯒ ꯃꯇꯝꯁꯦ ꯍꯦꯛ ꯇꯝꯕ ꯈꯣꯠꯄꯒ ꯍꯧꯕ ꯍꯥꯏꯔꯒꯗꯤ ꯑꯩꯈꯣꯏꯒꯤ ꯐꯣꯛꯀꯨꯝꯕꯁꯤꯗꯤ ꯑꯃꯨꯛ ꯃꯣꯏꯗꯤ ꯐꯣꯛꯀꯤ ꯏꯁꯩ ꯃ ꯇꯣꯉꯥꯟꯅ ꯑꯃ ꯂꯩꯖ ꯃꯥꯜꯂꯦ
ꯂꯩ ꯂꯩ
ꯈꯔ ꯁꯥꯔꯦ ꯒꯃꯥ ꯈꯔ ꯂꯥꯎꯔꯒ ꯑꯗꯨꯝ ꯄꯣꯛꯄ ꯏꯁꯩꯗꯣ ꯑꯗꯨꯝ ꯇꯝꯕ ꯊꯨꯅ ꯍꯥꯏꯗꯤ ꯆꯍꯤ ꯑꯃꯅꯤꯗ ꯃꯣꯏ ꯏꯁꯩꯗ ꯑꯗꯨꯝ ꯐꯥꯕ ꯂꯣꯏꯁꯤꯟꯕ ꯈꯣꯠꯆꯟꯕ ꯑꯈꯣꯏꯒꯤ ꯀꯩꯅꯣꯁꯨ ꯊꯥꯏꯉꯥꯏꯒꯤ ꯑꯩꯈꯣꯏꯒꯤ ꯀꯔꯤ ꯍꯥꯏꯅꯤ ꯂꯨꯍꯣꯡꯕꯒꯨꯝꯕ ꯑꯩꯈꯣꯏꯒꯤ ꯅꯣꯠ ꯁꯪꯀ꯭ꯔꯤꯇꯟ ꯍꯥꯏꯒꯗ꯭ꯔꯥ ꯀꯩꯅꯣ ꯁꯨꯝꯕꯁꯤꯁꯨ ꯁꯨꯝꯕꯁꯤꯁꯨ ꯑꯃꯨꯛ ꯀꯩꯅꯣ ꯇꯧꯋꯦ ꯃꯣꯏꯒꯤꯗꯤ ꯑꯗꯨꯝ ꯃꯣꯏ ꯁꯥꯌꯦꯒꯃꯥ ꯂꯥꯎꯕ꯭ꯔꯥ ꯂꯥꯎꯗꯕ꯭ꯔꯥ ꯈꯪꯗꯦ ꯃꯣꯏꯗꯤ ꯑꯗꯨꯝ ꯏꯁꯩꯁꯦ ꯑꯗꯨꯝ ꯐꯥꯔꯒ ꯑꯗꯨꯝ ꯁꯛꯄ ꯈꯣꯠꯄ ꯑꯗꯨꯝ ꯌꯥꯕ ꯃꯥꯜꯂꯦ ꯑꯇꯣꯞꯄ ꯍꯥꯏꯗꯤ ꯃꯇꯝ ꯏꯁꯩꯁꯤꯅ ꯑꯃꯨꯛ ꯃꯇꯝ ꯈꯔ ꯀꯨꯏꯅ ꯑꯃꯨꯛ ꯆꯪꯕ ꯃꯥꯜꯂꯦꯕ ꯇꯝꯕꯁꯦ
ꯍꯣꯏ ꯍꯣꯏ ꯑꯗꯨꯒ ꯅꯣꯠ ꯁꯪꯒꯔꯤꯇꯟꯗꯤ ꯇꯁꯦꯡꯅ ꯀꯥ ꯍꯦꯟꯅꯕꯨꯗꯤ ꯈꯪꯉꯨꯗ꯭ꯔꯦꯕ ꯑꯩꯗꯤ ꯑꯩꯁꯨ ꯀꯩꯅꯣꯗ ꯑꯩꯅ ꯑꯩꯁꯨ ꯃꯇꯝ ꯏꯁꯩꯔꯣꯝꯗ ꯑꯣꯏꯅ ꯆꯠꯂꯨꯕꯅ ꯈꯪꯉꯕ
ꯑꯥ
ꯑꯗꯣ ꯃꯣꯏ ꯑꯗꯨꯃꯥꯏꯅꯗꯤ ꯇꯧ ꯃꯥꯜꯂꯦ ꯍꯥꯏꯕꯗꯤ ꯏꯁꯩꯗꯣ ꯍꯥꯏꯐꯦꯠ ꯃꯣꯏꯗꯤ ꯆꯥꯎꯔꯥꯛꯄꯝꯃꯥ ꯏꯁꯩꯗꯣ ꯐꯥꯏ ꯍꯥꯏꯌꯦꯕ ꯇꯁꯦꯡ ꯀꯦꯅ ꯏꯁꯩꯗꯣ ꯑꯗꯒꯤ ꯃꯣꯏꯒꯤ ꯈꫭꯂꯤꯛꯇꯨꯒ ꯈꯔ ꯇꯝꯒꯅꯤ ꯃꯣꯏ ꯅꯥꯠꯇ ꯁꯪꯒꯤꯇꯟ ꯁꯛꯄ ꯀꯩꯅꯣꯁꯦ ꯍꯥꯏꯗꯤ ꯃꯣꯏꯒꯤ ꯇꯣꯉꯥꯟꯕ ꯑꯩꯈꯣꯏ ꯃꯇꯝ ꯏꯁꯩ ꯏꯆꯝ ꯆꯝ ꯁꯛꯄ ꯁꯨꯃꯥꯏꯅ ꯁꯛꯄ ꯌꯥꯗꯦꯕ ꯃꯣꯏꯗꯤ ꯑꯗꯨꯝ ꯅꯪ ꯑꯗꯨꯝ ꯂꯨꯍꯣꯡꯕꯗꯁꯨ ꯑꯗꯨꯝ ꯇꯥꯔꯝꯕꯅꯤ ꯍꯥꯏꯗꯤ ꯃꯣꯏꯒꯤ ꯇꯣꯉꯥꯟꯕ ꯈꫭꯂꯤꯛ ꯑꯃ ꯇꯧꯔ ꯁꯛꯏꯗꯅ
ꯎꯝ
ꯑꯗꯨꯒꯤ ꯈꯔ ꯇꯝꯃ‌ꯦ ꯇꯨ ꯑꯠ ꯁꯤ ꯍꯧꯖꯤꯛ ꯅꯇ ꯁꯪꯒꯤꯇꯟꯗꯁꯨ ꯑꯗꯨꯝ ꯀꯩꯅꯣꯁꯨ ꯁꯛꯅꯔꯝꯅꯤꯗ꯫ ꯍꯥꯏꯗꯤ ꯑꯩꯈꯣꯏ ꯃꯇꯝ ꯏꯁꯩ ꯁꯛꯄꯒꯤ ꯇꯥꯏꯞꯇ ꯁꯛꯅꯔꯕꯅꯦꯕ ꯑꯗꯨꯗꯤ ꯀꯩꯅꯣ ꯃꯌꯥꯝ ꯃꯅꯤꯄꯨꯔꯒꯤ ꯃꯇꯝ ꯏꯁꯩ ꯁꯤꯡꯒꯔ ꯃꯌꯥꯝꯁꯨ ꯁꯛꯅꯔꯝꯃꯦꯕ
ꯑꯥ
ꯃꯣꯏꯅ ꯁꯛꯄꯁꯤꯅ ꯑꯃꯨꯛ ꯀꯩꯅꯣ ꯇꯧꯗꯦ ꯍꯥꯏꯗꯤ ꯇꯁꯦꯡꯅ ꯊꯥꯏꯅꯒꯤ ꯑꯩꯈꯣꯏꯅ ꯑꯉꯥꯡ ꯑꫭꯏꯔꯤꯉꯩꯗꯩ ꯇꯥꯔꯛꯄ ꯈꯣꯠꯂꯤ ꯀꯩꯀꯥ ꯆꯪꯉꯥꯡꯒ ꯁꯛꯄꯗꯣ ꯇꯧꯗ‌ꯦ ꯃꫭꯏꯅ ꯑꯃꯨꯛ ꯑꯗꯨꯝ ꯏꯆꯝ ꯆꯝꯅ ꯑꯩꯈꯣꯏ ꯁꯛꯏ ꯁꯨꯃꯥꯏꯅ ꯁꯛꯄ ꯌꯥꯎꯋꯦ꯫ ꯁꯨꯃꯥꯏꯅꯃꯨꯛ ꯈꯥꯏꯗꯣꯛꯅꯔꯑꯦ ꯇꯧꯔꯤꯁꯦ
ꯍꯣꯏ ꯏꯁꯩꯗꯁꯨ ꯃꯈꯜ ꯃꯈꯜ ꯃꯌꯥꯝ ꯂꯩꯕ ꯃꯥꯜꯂꯦꯀꯣ ꯏꯁꯩ ꯍꯥꯏꯔꯒ ꯏꯁꯩ ꯈꯛꯇ ꯑꯩꯈꫭꯏꯅ ꯄꯨꯂꯞ ꯍ‌ꯦꯛꯇ ꯇꯝꯕꯒꯤ ꯇꯥꯏꯞꯇ ꯑꫭꯏꯅ ꯈꯟꯕ ꯑꯗꯣ ꯐꯣꯛꯀꯤꯅ ꯐꯣꯛꯀꯤ ꯑꯗꯒꯤ ꯅꯣꯠ ꯁꯛꯄ ꯃꯤꯅ ꯅꯣꯠꯀꯤ ꯃꯣꯏ ꯃꯣꯏ ꯑꯩꯈꯣꯏ ꯂꯩꯔꯤꯛ ꯇꯝꯃꯒꯁꯨ ꯑꯩꯈꯣꯏꯒꯤ ꯀꯩ ꯍꯥꯏꯅꯤ ꯍꯌ‌ꯦꯡ ꯀ꯭ꯂꯥꯁ ꯏꯂꯚꯦꯟꯃꯨꯛꯀ ꯌꯧꯁꯤꯜꯂꯛꯑꯒꯗꯤ ꯑꯩꯈꯣꯏꯒꯤ ꯁꯥꯏꯟꯁ ꯑꯥꯔꯠꯁ ꯀꯥꯏꯅ ꯈꯣꯏꯒꯤ ꯁꯇ꯭ꯔꯤꯝ ꯁꯇ꯭ꯔꯤꯝ ꯃꯥ ꯃꯥꯒꯤ ꯈꯥꯏꯗꯣꯛꯏꯗꯅ ꯑꯗꯨꯃꯥꯏꯅ ꯑꯩꯈꯣꯏꯒꯤ ꯀꯣꯂꯦꯖ ꯌꯧꯔꯒꯅ ꯑꯃꯨꯛ ꯑꯦ ꯕꯥꯏꯑꯣ ꯂꯧꯖꯒꯦ ꯀꯩꯅꯣ ꯂꯧꯖꯒꯦ ꯍꯥꯏꯗꯤ ꯕꯣꯠꯅꯤ ꯂꯧꯒꯦ ꯑꯗꯩ ꯑꯃ ꯂꯧꯒꯦ ꯑꯗꯥ ꯂꯧꯒꯦꯅ ꯃꯌꯥꯝ ꯂꯩꯈ꯭ꯔꯦꯕꯀꯣ꯫ ꯑꯗꯨꯃꯥꯥꯏꯅ ꯏꯁꯩꯗꯁꯨ ꯍꯥꯏꯗꯤ ꯆꯪꯉꯛꯑꯒ ꯍꯥꯏ ꯀꯩꯅꯣ ꯇꯧꯔꯀꯥꯟꯗ ꯃꯥꯏ ꯃꯥꯏ ꯂꯥꯏꯟ ꯑꯃꯃꯝꯑꯅ ꯑꯃꯨꯛ ꯇꯣꯉꯥꯟꯅ ꯂꯩꯕ ꯃꯥꯜꯂꯦ ꯏꯁꯩꯒꯤꯁꯤꯁꯨ
ꯂꯩꯌ‌ꯦ ꯂꯩ‌ꯌ‌ꯦ ꯑꯗꯨ ꯅꯣꯏ ꯑꯉꯥꯡꯗꯨꯕꯨ ꯀꯃꯥꯏꯅ ꯇꯧꯕꯅꯣ ꯃꯥꯖꯤ ꯀ ꯀꯩ ꯑꯣꯏꯅ ꯇꯝꯅꯤꯡꯅꯤ ꯀꯥꯏꯅ ꯍꯥꯏꯒꯦꯕ ꯀꯩꯝ ꯍꯥꯏꯗꯕꯔꫭ ꯑꯗꯨꯗꯣ
ꯑꯗꯨꯝꯕꯗꯤ ꯈꯪꯗꯦꯗ ꯃꯥꯁꯨ ꯇꯝꯕ ꯍꯥꯏꯗꯤ ꯑꯃꯨꯛꯐꯥꯎ ꯇꯝꯕ ꯍꯧꯗ꯭ꯔꯤ ꯃꯥꯒꯤ ꯍꯥꯏꯕꯨ ꯁꯨꯝ ꯑꯩꯈꯣꯏꯒꯤ ꯌꯨꯝꯗ ꯑꯩꯈꯣꯏꯒꯤ ꯁꯨꯝ ꯍꯧꯖꯤꯛꯀꯥꯟꯒꯤ ꯑꯩꯈꯣꯏꯒꯤ ꯍꯦꯔꯣ ꯍꯦꯔꯣꯅꯤꯒ ꯇꯧꯕ ꯑꯩꯈꯣꯏꯒꯤ ꯐꯤꯂꯝ ꯏꯁꯩꯒꯅ ꯍꯥꯏꯒꯗ꯭ꯔꯥ ꯑꯦꯜꯕꯝꯒ ꯍꯥꯏꯒꯗ꯭ꯔꯥ ꯃꯣꯏꯅꯒ ꯁꯨꯝ ꯁꯛꯄ ꯏꯁꯩꯁꯤꯡꯖ‌ꯦ ꯁꯨꯝ ꯈꯔ ꯁꯛꯇꯅ ꯈꯣꯠꯇꯅ ꯈꯔ ꯑꯗꯨꯝ ꯂꯥꯎ ꯈꯣꯡꯕ ꯑꯗꯨꯝ ꯈꯔ ꯁꯥꯟꯅꯔꯤꯌꯦ
ꯑꯗꯨꯝ ꯀꯃꯥꯏꯅ ꯇꯧꯒꯦ ꯑꯗꯨꯝ ꯇꯥꯕꯗ ꯑꯗꯨꯝ ꯌꯥꯕ꯭ꯔꫭ ꯈꯣꯠꯄ꯭ꯔꯣ ꯀꯃꯥꯏꯅ ꯇꯧꯒꯦꯕ ꯍꯥꯏꯗꯤ ꯇꯥꯞ ꯂꯩꯇꯅ
ꯑꯗꯨꯝ ꯁꯨꯔ ꯅꯨꯡꯕꯨꯗꯤ ꯑꯗꯨꯝ ꯈꯔꯗꯤ ꯑꯗꯨ ꯎꯝ ꯈꯔꯗꯤ ꯑꯗꯨꯝ ꯇꯥꯖꯩꯌꯦ ꯃꯥꯁꯦ ꯑꯗꯨꯒ ꯈꯤꯇꯪ ꯚꯣꯀꯦꯜꯒꯥꯁꯦ ꯈꯪꯗꯦ ꯀꯩ ꯍꯥꯏꯗꯅꯣ ꯈꯔ ꯑꯗꯨꯝ ꯍꯧꯕ ꯍꯥꯏꯒꯗ꯭ꯔꯥ ꯀꯔꯤ ꯍꯥꯏꯒꯗꯣꯏꯅꯣ ꯑꯗꯨꯝ ꯈꯪꯗ꯭ꯔꯦ ꯑꯩꯈꯣꯏꯁꯨ ꯌꯥꯝ ꯀꯥ ꯍꯦꯟꯅ ꯍꯥꯏꯗꯤ ꯏꯁꯩ ꯑꯗꯨ ꯈꯪꯈ꯭ꯔꯕꯅꯤꯅꯀꯣ ꯈꯔ ꯍꯧꯕ ꯑꯗꯨꯃꯥꯏꯅ ꯈꯔ ꯁꯨꯔꯅꯨ ꯈꯔ ꯇꯥꯕꯗꯣ ꯑꯃꯨꯛꯀ ꯍꯦꯟꯅ ꯇꯝꯍꯜꯂꯒꯗꯤ ꯃꯉꯣꯟꯗꯁꯨ ꯇꯝꯕ ꯍꯥꯏꯁꯤꯒ ꯇꯝꯗꯕ ꯍꯥꯏꯁꯤꯒ ꯑꯗꯨꯝ ꯈꯔ ꯑꯗꯨꯝ ꯈꯦꯠꯅꯩꯗꯅꯀꯣ
ꯍꯣꯏ ꯍꯣꯏ ꯑꯗꯨꯗꯤ ꯑꯗꯨꯝ ꯊꯦꯡꯅꯔꯛꯄ ꯇꯥꯕꯅꯦ
ꯎꯝ
ꯌꯥꯏ ꯑꯗꯨ ꯏꯇꯥꯎꯅ ꯀꯩꯅꯣ ꯇꯧꯔꯁꯨ ꯍꯥꯏꯗꯤ ꯑꯉꯥꯡꯗꯨꯗ ꯍꯥꯏꯐꯦꯠ ꯍꯪꯕꯤꯔꯛꯑꯣ ꯑꯍꯥꯝꯕꯒꯤ ꯀꯩ ꯍꯥꯏꯗꯤ ꯃꯥꯅ ꯇꯝꯅꯤꯡꯉꯤꯁꯦ ꯇꯁꯦꯡꯅ ꯀꯔꯝꯕꯅꯣ ꯐꯣꯛꯄꯨ ꯑꯣꯏꯒꯦꯔꯥ ꯉꯁꯥꯏꯒꯤ ꯍꯥꯏꯕꯗꯣ ꯑꯩ ꯂꯣꯍꯣꯡꯕꯩ ꯏꯁꯩꯕꯨ ꯑꯣꯏꯒꯦꯔꯥ ꯂꯨꯍꯃꯩꯁꯤꯕꯨꯗꯤ ꯇꯝꯅꯤꯡꯉ ꯍꯧꯔꯣꯏ ꯑꯗꯨꯏꯁꯨ ꯂꯩꯗꯅ ꯑꯃ ꯅꯪꯅ ꯍꯥꯏ ꯆꯣꯟꯗ꯭ꯔꯥꯗꯨ ꯈꯪꯗꯣꯛꯑꯣꯕ ꯅꯪꯅ ꯇꯝꯅꯤꯡꯉꯤꯁꯦ ꯀꯩꯗꯣ ꯃꯇꯝ ꯏꯁꯩꯕꯨ ꯑꯣꯏꯒꯦꯔꯥ ꯀꯩꯅꯣꯕꯨ ꯑꯣꯏꯒꯦꯔꯥ ꯐꯣꯛꯄꯨ ꯑꯣꯢꯒꯦꯔꯥ ꯅꯪꯅ ꯊꯝꯅꯤꯡꯉꯤ ꯔꯥꯒꯕꯨ ꯆꯠꯅꯤꯡꯉꯦꯔ ꯍꯥꯏꯗꯤ ꯍꯥꯏꯐꯦꯠ ꯆꯥꯎꯔꯥꯛꯄ ꯃꯤ ꯇꯥꯎꯅ ꯈꯪꯗꯣꯛꯄꯤꯔꯛꯑꯣ ꯑꯗꯨꯒ ꯍꯥꯏꯗꯤ ꯃꯥꯅ ꯇꯝꯅꯤꯡꯉꯤꯗꯨꯒꯤ ꯃꯇꯨꯡ ꯏꯟꯅ ꯀꯩꯅꯣ ꯇꯧꯔꯁꯦ ꯍꯥꯏꯗꯤ ꯑꯣꯖꯥꯗꯣ ꯑꯩ ꯍꯥꯏꯔꯛꯑꯒꯦꯕ ꯃꯥꯅ ꯍꯥꯏꯐꯦꯠ ꯍꯥꯏꯔꯛꯑꯒ ꯑꯣꯖꯥꯗꯨꯗꯤ ꯑꯩꯅ ꯃꯥꯅ ꯇꯝꯅꯤꯡꯉꯤ ꯃꯇꯨꯡ ꯏꯟꯅ ꯃꯥꯅ ꯄꯥꯝꯃꯤ ꯃꯇꯨꯡ ꯏꯟꯅ ꯑꯣꯖꯥꯗꯣ ꯑꯩꯅ ꯊꯤꯕꯤꯔꯛꯑꯒꯦꯕ
ꯎꯝ
ꯑꯗꯣ ꯀꯩꯅꯣꯗꯤ ꯇꯧꯍꯟꯅꯤꯡꯉꯦ ꯍꯥꯏꯗꯤ ꯍꯌꯦꯡꯋꯥꯏ ꯊꯕꯛ ꯏꯪꯈꯥꯡꯁꯨ ꯆꯪꯕ ꯅꯨꯡꯉꯥꯏꯅꯕ ꯑꯗꯨꯒ ꯃ꯭ꯌꯨꯖꯤꯛ ꯀꯣꯂꯦꯖꯇ ꯑꯝꯗꯤ ꯇꯝꯍꯟꯅꯤꯡꯉꯦ ꯍꯥꯏꯗꯤ ꯀꯩꯅꯣ ꯇꯧꯔꯒ ꯍꯥꯏꯗꯤ ꯁꯥꯔꯇꯤꯐꯤꯀꯦꯠꯇꯣ ꯀꯩꯅꯣ ꯇꯧꯍꯧꯕ ꯀꯣꯂꯦꯖ ꯑꯃꯒ ꯑꯗꯩ ꯄ꯭ꯔꯥꯏꯚꯦꯠ ꯑꯃꯒ ꯃ꯭ꯌꯨꯖꯤꯛ ꯀꯣꯂꯦꯖ ꯈꯛꯇꯪ ꯆꯠ ꯊꯗꯣꯛꯄ ꯅꯠꯇꯕꯤꯗ ꯃ꯭ꯌꯨꯖꯤꯛ ꯀꯣꯂꯦꯖꯇꯨꯅ ꯀꯩꯅꯣꯒꯤ ꯂꯩ꯭ꯔꯒ ꯁꯥꯔꯇꯤꯐꯤꯀꯦꯠꯀꯤ ꯂꯩꯈ꯭ꯔꯒ ꯇꯁꯦꯡꯅ ꯄ꯭ꯔꯥꯏꯕꯦꯠ ꯑꯃꯒ ꯆꯠꯍꯟꯅꯤꯡꯉꯦꯕ ꯑꯩꯗꯤ
ꯑꯗꯣ ꯃ꯭ꯌꯨꯖꯤꯛ ꯀꯣꯂꯦꯖꯁꯤꯗꯤ ꯐꯖꯅ ꯇꯥꯛꯄ ꯈꯣꯠꯄ ꯇꯧꯗꯕ꯭ꯔꯥ ꯃꯣꯏꯁꯤꯅ ꯀꯃꯥꯏꯅ ꯇꯧꯒꯦ
ꯇꯥꯛꯄꯁꯦ ꯇꯥꯛꯄꯗꯤꯕ ꯇꯥꯛꯇꯕ ꯅꯠꯇꯦꯕꯥꯕ ꯍꯥꯏꯗꯤ ꯑ ꯇꯥꯛꯇꯦ ꯍꯥꯏꯕꯗꯤ ꯌꯥꯔꯣꯏ ꯑꯗꯨ ꯇꯥꯛꯁꯤꯗ ꯇꯥꯛꯑꯒ ꯀꯩ ꯍꯥꯏꯇꯥꯔꯦ ꯆꯍꯤ ꯄꯨꯡ ꯑꯃꯈꯛꯇꯅꯦꯕ ꯇꯧꯔꯤꯌꯦ ꯃꯌꯨꯖꯤꯛ ꯀꯣꯂꯦꯖꯇ ꯇꯧꯔꯤꯁꯤꯅ ꯄꯨꯡ ꯑꯃ ꯇꯧꯕꯅꯤꯅ ꯍꯥꯏꯗꯤ ꯄꯨꯡ ꯑꯃꯁꯤꯗ ꯅꯪꯅꯕ ꯁꯤꯦꯂꯦꯕꯁ ꯀꯣꯕꯔ ꯇꯧꯅꯕꯅꯦꯅ ꯖꯔ ꯖꯔ ꯖꯔ ꯇꯥꯛꯄ ꯑꯃ ꯂꯩꯗꯥꯏꯅꯦ ꯑꯗꯨꯃꯥꯏꯅ ꯇꯧꯋꯦꯕ ꯑꯗꯨꯅꯤꯗ ꯑꯗꯨꯅ ꯍꯥꯏꯗꯤ ꯑꯉꯥꯡꯒꯩꯗꯨ ꯍꯥꯏꯗꯤ ꯈꯪꯍꯧꯕ ꯈꯔ ꯈꯪꯍꯧꯕꯤꯅ ꯈꯪꯍꯧꯗꯦ ꯈꯪꯍꯧꯗꯕꯕꯤꯅ ꯈꯪꯍꯧꯗꯕ ꯁꯤꯅꯦꯕ ꯇꯧꯔꯤꯁꯦ ꯑꯗꯨꯗ ꯂꯩꯕꯈꯩ ꯑꯣꯖꯥꯈꯩ ꯃꯇꯤꯛ ꯆꯥꯗꯦ ꯍꯥꯏꯕ ꯋꯥꯇꯕ ꯃꯣꯏꯁꯨ ꯍꯥꯏꯗꯤ ꯁꯦꯂꯦꯕꯁ ꯀꯣꯕꯔꯗꯣ ꯇꯧꯍꯧꯗ꯭ꯔꯗꯤꯅ ꯃꯣꯏꯁꯨ ꯊꯥꯏꯅ ꯑꯩꯈꯣꯏ ꯁ꯭ꯀꯨꯜ ꯇꯧꯕ ꯃꯇꯝꯗ ꯁ꯭ꯀꯨꯟ ꯇꯨꯏꯁꯟ ꯆꯠꯇ꯭ꯔꯗꯤ ꯌꯥꯅꯗꯦꯗꯅ ꯑꯩꯈꯣꯏ ꯁ꯭ꯀꯨꯜ ꯀꯥꯕ ꯃꯇꯝꯗꯁꯨ ꯑꯗꯨꯃꯥꯏꯅ ꯇꯧꯕꯅꯤꯗ ꯁꯤꯗꯁꯨ ꯏꯁꯩꯁꯤꯗꯁꯨ ꯍꯥꯏꯗꯤ ꯃꯣꯏ ꯁꯦꯂꯦꯕꯁ ꯇꯧꯅꯕꯅꯤꯅ ꯖꯠ ꯖ ꯖꯔ ꯇꯥꯛꯁꯟꯕꯗꯣ ꯔꯥꯒ ꯑꯍꯨꯝ ꯃꯔꯤꯒ ꯇꯥꯛꯁꯤꯟꯗꯅ ꯈꯣꯠꯇꯅ ꯅꯨꯃꯤꯠ ꯑꯗꯀꯣ ꯑꯃꯅꯤ ꯇꯥꯛꯥꯁꯟꯗꯅ ꯇꯧꯕꯗꯣ ꯑꯗꯨꯅ ꯀꯩꯅꯣ ꯇꯧꯗꯕ ꯍꯥꯏꯇꯥꯔꯦ ꯍꯥꯏꯗꯤ ꯑꯉꯥꯡꯒꯩꯁꯦ ꯃꯨꯟꯕ ꯉꯝꯗꯕꯗꯣ ꯈ ꯈꯗꯤ ꯍꯥꯏꯗꯤ ꯋꯥ ꯋꯥꯔꯤ ꯋꯥ ꯁꯥꯔꯤ ꯋꯥ ꯁꯥꯔꯤꯗꯤ ꯈꯜꯂꯒ ꯍꯥꯏꯗꯤ ꯃꯨꯟꯕꯗꯤ ꯉꯝꯗꯕꯗꯣ ꯑꯗꯨꯅꯤ ꯆꯠ ꯇꯧꯔꯤꯁꯦ ꯑꯗꯨꯒꯤꯅꯦ ꯑꯩꯅ ꯄ꯭ꯔꯥꯏꯚꯦꯠꯇ ꯑꯃ ꯇꯧꯁꯦ ꯍꯥꯏꯁꯤꯗ
ꯑꯗꯨꯟꯁꯨ ꯐꯩꯅꯦ ꯍꯥꯏꯖꯤꯛ ꯃ꯭ꯌꯨꯖꯤꯛ ꯀꯣꯂꯦꯖꯁꯤꯦ ꯑꯩꯈꯣꯏꯒꯤ ꯃꯣꯏꯁꯦ ꯀꯩꯅꯣ ꯒꯣꯔꯃꯦꯟꯒꯤ ꯑꯣꯏꯅꯤꯅ ꯑꯩꯈꯣꯏꯒꯤ ꯁ꯭ꯀꯨꯜꯗꯁꯨ ꯒꯣꯔꯃꯦꯟ ꯁ꯭ꯀꯨꯜ ꯍꯥꯏꯁꯦ ꯍꯦꯛꯇ ꯑꯗꯨꯝ ꯇꯧꯋꯤꯗꯅꯀꯣ ꯈꯔ ꯑꯌꯥꯝꯕꯅꯁꯨ ꯐꯖꯅ ꯇꯥꯞ ꯈꯣꯠꯄ ꯍꯥꯏꯗꯨ ꯂꯩꯇꯕꯅꯤꯅ ꯇꯨꯃꯥꯏꯅ ꯒꯣꯔꯃꯦꯟ ꯁ꯭ꯀꯨꯜꯗ ꯑꯣꯏꯅ ꯒꯤ ꯃꯑꯣꯡꯗ ꯑꯗꯨꯝ ꯇꯥꯛꯏꯔꯥ ꯅꯠꯇ꯭ꯔꯒ ꯍꯥꯏꯗꯤ ꯄ꯭ꯔꯥꯏꯚꯦꯠ ꯁ꯭ꯀꯨꯜꯃꯛꯇꯁꯨ ꯄ꯭ꯔꯥꯏꯚꯦꯠꯇꯅ ꯍꯦꯛꯟꯅ ꯈꯔ ꯍꯦꯟꯅ ꯇꯥꯛꯄ ꯋꯥ ꯃꯅꯦ ꯍꯈꯔꯦ ꯍ ꯇꯥꯛꯇꯦ ꯍꯥꯏꯕꯗ ꯑꯗꯨꯝ ꯈꯨꯇꯥꯛꯁꯨ ꯑꯗꯨꯝ ꯈꯔ ꯑꯗꯨꯝ ꯈꯦꯠꯅꯩꯅꯀꯣ ꯕꯟ ꯅꯨꯡ ꯂꯩꯔꯦ ꯒꯣꯔꯃꯦꯟ ꯂꯩꯔꯁꯨ ꯇꯝꯗꯤ ꯑꯗꯩ ꯑꯣꯖꯥ ꯑꯝꯇ ꯈꯪꯗꯦꯅ ꯇꯧꯔꯤꯁꯦ ꯑꯗꯨꯝ ꯑꯣꯏꯁꯨ ꯈꯔ ꯂꯩꯕꯅꯤꯅ ꯑꯗꯨꯃꯥꯏꯅ ꯑꫭꯏꯅ ꯀꯩꯅꯣ ꯇꯧꯕꯅ ꯐꯔꯤꯔ ꯍꯥꯏꯅꯦ
ꯍꯣꯏ ꯑꯗꯨꯃꯥꯏꯅꯗꯤ ꯇꯝꯍꯜꯂꯣ ꯑꯩꯗꯤ ꯁꯥꯔꯇꯤꯕꯤꯒꯦꯠꯇꯨꯗꯤ ꯂꯧꯊꯣꯛꯄ ꯐꯩꯑꯕ ꯇꯁꯦꯡꯅ ꯃꯥꯅ ꯍꯌꯦꯡꯋꯥꯏ ꯑ ꯊꯕꯛ ꯏꯁꯩ ꯅꯣꯡꯃꯁꯤꯕꯨ ꯏꯁꯇꯦꯖ ꯍꯦꯛꯇ ꯀꯥꯔ ꯈꯣꯠꯂꯦꯛꯇ ꯀꯩꯅꯣ ꯇꯧꯅꯤꯁꯨ ꯂꯩꯇꯨ ꯅꯠꯇꯦꯕ ꯃꯤ ꯏꯁꯇꯦꯖꯇ ꯀꯥꯕ ꯈꯣꯠꯄꯖꯤ ꯂꯥꯏꯕꯛꯀꯤ ꯋꯥꯅꯦꯕ ꯃꯤ ꯈꯔ ꯈꯛꯇꯅꯦ ꯐꯅ ꯍꯩꯕ ꯃꯤꯁꯨ ꯑꯗꯨꯝ ꯀꯥꯗꯕ ꯌꯥꯎꯔꯤꯕ ꯑꯗꯨꯝ ꯍꯥꯏꯗꯤ ꯍꯥꯏꯗꯤ ꯏꯁꯩꯖꯦ ꯐꯅ ꯍꯩꯔꯒꯁꯨ ꯍꯦꯛꯇ ꯃꯤꯅ ꯄꯥꯝꯕ ꯄꯥꯝꯗꯕ ꯍꯥꯏꯕ ꯑꯃꯖꯨ ꯑꯗꯨ ꯂꯩ ꯑꯗꯒꯤ ꯃꯁꯥꯒꯤ ꯂꯥꯏꯕꯛ ꯆꯨꯝꯕ ꯍꯥꯏꯕ ꯑꯃꯁꯨ ꯂꯩꯌꯦꯕ ꯈꯪꯉꯕ ꯑꯗꯨꯅꯅꯤꯗ ꯑꯩꯅ ꯀꯩꯅꯣꯗꯨꯝꯗꯤ ꯇꯧꯍꯟꯅꯤꯡꯕ ꯍꯥꯏꯗꯤ ꯁꯗꯤ ꯁꯥꯗꯕꯤꯀꯦꯠꯇꯨꯃꯗꯤ